ꯑ
ꯇꯥꯎ ꯆꯥꯛ ꯆꯥꯔꯕ꯭ꯔꯣ
ꯑꯁ ꯁꯔꯦꯅꯦ
ꯀꯔꯤ ꯌꯦꯟꯁꯥꯡ ꯆꯥꯔꯦ
ꯑꯁ ꯑꯩ ꯉꯁꯤ ꯁꯤꯡꯖꯨ ꯑꯣꯏꯅ ꯆꯥꯏꯗ
ꯀꯔꯤꯟꯁꯟꯁꯦ
ꯑꯩꯁꯦ ꯏꯁꯤꯡꯁꯨ ꯑꯣꯏꯅ ꯆꯥꯏꯦꯕ ꯏꯟꯁꯥꯡ ꯆꯥꯗꯦ
ꯍꯣꯏ ꯀꯔꯤꯒꯤ ꯅꯪꯒꯤ ꯄꯨꯛꯀꯦ ꯌꯥꯕ꯭ꯔꯥ
ꯅꯪꯕꯨꯁꯨ ꯃꯤꯁ ꯇꯧꯋꯤꯅꯦ
ꯁꯦ ꯗꯨꯒꯨꯃ ꯋꯥꯔꯤꯔꯤ ꯀꯇ ꯇꯛꯄ ꯋꯥꯔꯤꯔꯤ ꯁꯔꯥꯒ
ꯅꯣꯏꯁꯨ ꯅꯣꯏꯗꯤ ꯌꯥꯝ ꯅꯨꯡꯉꯥꯏꯀꯣ
ꯉꯁꯥꯏ ꯀꯅꯥꯕꯨ ꯋꯥꯔꯤꯩ ꯁꯥꯕꯅꯣ
ꯉꯁꯥꯏꯗ ꯑꯩ ꯑꯩꯒꯤ ꯈꯄꯨꯝ ꯐ꯭ꯔꯥꯏꯅꯤ ꯑꯩꯒꯤ ꯐ꯭ꯔꯦꯟ ꯀꯣꯜ ꯇꯧꯔꯛꯄ ꯑꯗꯨꯒꯤ ꯋꯦꯇꯤꯡ ꯂꯩꯕꯅꯦꯀꯣ ꯅꯪ ꯁꯥꯎꯕ ꯌꯥꯗꯦꯀꯣ
ꯑꯝꯐꯥꯏꯒ ꯅꯪꯗꯤ
ꯅꯪ ꯅꯪꯒꯤ ꯅꯪꯒꯤ ꯃꯤꯁꯦꯁ ꯇꯨꯝꯈ꯭ꯔꯦ ꯃꯥꯁꯦ ꯌꯥꯝ ꯇꯨꯝꯕꯅꯤ ꯃꯐꯝꯗ ꯇꯨꯝꯕ ꯌꯥꯗꯦ ꯃꯥꯒꯤꯁꯦ ꯇꯀ ꯇꯩꯒ ꯆꯞꯅ
ꯃꯥꯁꯍ ꯀꯔꯤ ꯍꯥꯏꯁꯤꯔꯥ ꯉꯟꯅ ꯇꯨꯝꯕ꯭ꯔꯥ
ꯍꯣꯏ ꯉꯟꯅ ꯌꯥꯝ ꯇꯨꯝꯃꯤ ꯋꯥꯔꯤꯁꯨ ꯐꯖꯅ ꯍꯣꯏ ꯑꯗꯨꯁꯨ ꯐꯥꯏ ꯐ
ꯍꯛꯆꯥꯡ ꯐꯒꯗꯕꯅꯤ ꯑꯗꯨ ꯅꯠꯇ꯭ꯔꯒ ꯑꯇꯣꯞꯄ ꯅꯨꯄꯥꯗ ꯋꯥꯔꯤ ꯁꯥꯔꯝꯒꯅꯤ ꯈꯔ
ꯎ ꯆꯗꯦ ꯆꯗꯦ ꯃꯥ ꯇꯈ꯭ꯔꯦ
ꯐꯔꯛꯇꯕ ꯃꯇꯝꯗ ꯀꯣꯜ ꯇꯧꯔꯨ ꯋꯇꯤꯡ ꯂꯩꯔꯅꯤ
ꯚꯦꯂꯦꯟꯁ ꯑꯩꯁ ꯑꯗꯨꯕꯨꯗꯤ ꯅꯪ ꯑꯗꯨꯃꯥꯏ ꯍꯥꯏꯒꯅꯨ ꯃꯥꯁꯦ ꯌꯥꯝ ꯐꯠꯕꯅꯦ ꯑꯗꯨ ꯑꯗꯨꯒꯨꯝꯕꯗꯤ ꯇꯧꯗꯦ ꯃꯥꯒꯤꯁꯦ ꯕꯦꯂꯦꯟꯁꯁꯨ ꯂꯩꯇꯦ ꯍꯧꯖꯤꯛꯀꯤ ꯔꯤꯆꯥꯔꯖꯁꯨ ꯂꯩꯇꯦ ꯑꯣ ꯂꯥꯏꯟ ꯈꯛꯇꯅꯦꯕꯥꯅꯤ ꯋꯥꯔꯤ ꯁꯥꯕꯗ ꯑꯗꯨꯒꯤꯅꯦ ꯑꯩ ꯋꯤꯇꯤꯡ ꯂꯩꯇꯕꯗꯨ ꯋꯥꯆꯦꯞꯇ ꯋꯥꯔꯤ ꯁꯥꯕꯅꯤ
ꯍꯣꯏ ꯍꯣꯏ ꯍꯣꯏ ꯐꯩꯅꯦ ꯌꯥꯝ ꯐꯩꯅꯦ ꯑꯗꯨꯗꯤ
ꯃꯥꯁꯦ ꯁꯥꯎꯃꯟꯕꯒꯤꯅ‌ꯦ ꯐꯠꯇꯦ ꯍꯥꯏꯕꯗꯨ ꯑꯩꯅ
ꯑ ꯍꯤꯝꯁ‌ꯦ ꯅꯪ ꯅꯪꯁꯦ ꯃꯤꯇꯩ ꯂꯥꯟꯁꯦ ꯌꯥꯝ ꯍꯩꯈ꯭ꯔꯦꯀꫭ
ꯍꯩꯏꯇ‌ꯦꯗ ꯀꯗꯥꯏꯗꯒꯤ ꯅꯣꯏꯅ ꯌꯥꯝ ꯍꯩꯗ
ꯌꯥꯝ ꯍꯩꯔꯦꯀꯪ ꯃꯤ ꯃꯆꯥꯗꯤ
ꯅꯣꯏꯅ ꯌꯥꯝ ꯍꯩꯌ‌ꯦ ꯑꯩꯁꯦ ꯁꯣꯏꯕꯨꯝꯒ ꯃꯣꯇꯣꯔ ꯆꯥꯏ
ꯁꯣꯏꯐꯨꯝ ꯀꯗꯥꯏꯗ ꯐꯪꯕ꯭ꯔꯥ
ꯑꯩꯒꯤ ꯏꯃꯥꯒ ꯏꯆꯦꯅ ꯊꯥꯔꯛꯄ
ꯑꯣ ꯑꯗꯨꯋꯥꯏꯗꯗꯤ ꯁꯣꯏꯕꯨꯝ ꯄꯦꯀꯦꯁꯇ ꯀꯌꯥ ꯀꯌꯥꯃꯨꯛ ꯄꯤꯌꯦ
ꯑꯝ ꯄꯦꯀꯦꯠ ꯄꯦꯛꯀꯦꯠ ꯑꯃꯗ ꯇꯔꯥ ꯄꯤꯁ ꯀꯨꯝꯕꯗ ꯍ‌ꯦ ꯍꯛ ꯁꯤꯛꯁ ꯄꯤꯁꯀꯨꯝꯕꯒ ꯍꯟꯗ꯭ꯔꯦꯠ ꯔꯨꯞ ꯆꯥꯝꯃ ꯆꯥꯝꯃ ꯈꯣꯏꯔꯝꯒꯅꯤ
ꯑꯗꯨꯋꯥꯏꯗꯔꯥ ꯆꯥꯝꯃꯥ ꯈꯛꯇꯔꯥ ꯄꯦꯀꯦꯠꯇ
ꯍꯣꯏ
ꯍꯣꯡꯉꯤꯅꯦ ꯑꯗꯨꯗꯤ
ꯎꯝ ꯄꯤꯁꯁꯦ ꯃꯉꯥ ꯑꯗꯨꯃꯥꯏ ꯈꯛꯇꯅꯤ ꯀꯔꯤꯅꯣ ꯀꯨꯡꯉꯦ ꯌꯥꯝ ꯇꯥꯡꯉꯦ
ꯑꯣ
ꯄꯤꯁ ꯃꯉꯥꯗꯨ ꯑꯗꯨꯝ ꯈꯠꯇꯅ‌ꯦ ꯑꯩꯁ‌ꯦ ꯄꯨꯡ ꯑꯅꯤ ꯑꯍꯨꯝ ꯑꯗꯨꯋꯥꯏꯗꯅꯦ ꯗꯦꯜꯂꯤ ꯁꯗ ꯇꯨꯝꯕꯖ‌ꯦ
ꯑꯗꯨꯃꯥꯏꯅ ꯇꯧꯒꯅꯨꯍꯦ ꯅꯁꯥ ꯅꯁꯥ ꯁꫭꯛꯀꯅꯤ
ꯑꯩꯒꯤ ꯕ꯭ꯔꯗꯔ ꯑ‌ꯦ ꯑ‍ꯦ ꯁꯤ ꯊꯝꯕ ꯑꯗꯨꯒꯤ ꯑꯗꯨꯒ ꯐꯤ ꯍꯥꯞꯄꯗ ꯇꯨꯝꯕꯅ‌ꯦ
ꯕꫭꯜꯗꯤ ꯌ‌ꯦꯡꯗ꯭ꯔꯣ
ꯆ‌ꯦꯡꯉ‌ꯦ ꯏꯅ‌ꯦꯟ ꯋꯤꯟꯅꯔ
ꯀꯅꯥꯗ ꯁꯞꯄꯣꯠ ꯇꯧꯕ꯭ꯔꯥ ꯅꯪꯗꯤ ꯑꯩꯗꯤ ꯏꯪꯂꯦꯟꯗ ꯁꯄꯣꯔꯠ ꯇꯧꯗꯕꯅꯤ
ꯀꯥꯔꯤꯒꯤ
ꯍꯨꯝ ꯑ ꯇꯤꯝ ꯑꯃꯗꯣ ꯁꯣꯟꯕꯒꯤꯀꯣ ꯑꯗꯨꯝ ꯁꯞꯄꯣꫪꯠ ꯇꯧꯕꯅ‌ꯦ
ꯑ ꯏꯅꯦꯟ
ꯐꯥꯔꯁꯅ ꯀꯔꯤꯅꯣ ꯑꯃ ꯇꯤꯝꯗꯣ ꯀꯥꯎꯈꯔ‌ꯦ ꯍꯣꯏ ꯃꯈꯣꯏꯅ ꯄꯥꯏ ꯆꯟꯕꯅꯤꯀꫭ ꯑꯗꯨꯒ ꯂ‌ꯦꯝꯅ ꯑꯅꯤ ꯆꯟꯈꯔ꯭ꯦ ꯐꯖꯅ ꯌꯦꯡꯗꯦ ꯑꯩꯁꯨ
ꯃꯦꯠꯁꯄꯨꯗꯤ ꯐꯖꯩꯌ‌ꯦ ꯑꯁ ꯀꯔꯤ ꯃꯈꯣꯟꯅꯣ ꯀ꯭ꯔꯣꯛ ꯀ꯭ꯔꯣꯛ ꯇꯧꯕꯗꯨ ꯇꯧꯒꯅꯨ
ꯒꯤꯗ ꯍꯥꯏꯕꯣ
ꯑꯁ ꯇꯨꯝꯅꯤꯡꯈ꯭ꯔꯦꯗ ꯉꯁꯤꯗꯤ ꯊꯕꯛꯇꯣ ꯆꯠꯄ꯭ꯔꯥ ꯅꯪ
ꯍꯠ ꯆꯄ ꯆꯠꯂꯦ ꯉꯁꯤꯁꯦ ꯄꯨꯛꯅꯤꯡꯅ ꯌꯥꯝ ꯕꯤꯖꯤ ꯇꯧꯋꯦꯕ ꯅꯪꯅ ꯃꯤꯁꯦꯖ ꯊꯥꯔꯛꯄ ꯃꯇꯝꯗ ꯑꯩ ꯇꯨ ꯑꯋꯥꯔ ꯊ꯭ꯔꯤ ꯑꯋꯥꯔꯅꯦ ꯑꯩ ꯏꯁꯇꯦꯟꯗꯤꯡ ꯇꯧꯕ ꯊꯕꯛ ꯁꯨꯕꯗꯨꯣ
ꯀꯁꯇꯃꯔ ꯌꯥꯝ ꯂꯥꯛꯄ꯭ꯔꯥ
ꯀꯁꯇꯃꯔ ꯍꯧꯖꯤꯛ ꯑꯩꯏ ꯂꯥꯛꯑ ꯀꯁꯇꯃꯔ ꯑꯩꯅ ꯍꯧꯖꯤꯛ ꯉꯔꯥꯡ ꯁꯥꯔꯚꯤꯁ ꯇꯧꯕꯗꯣ ꯃꯉꯥꯔꯥ ꯇꯔꯥꯔꯥꯅꯤ
ꯍꯣꯏ
ꯑ ꯑꯗꯨꯝ ꯋꯥꯟ ꯗꯦꯗ ꯑꯗꯨꯝ ꯈꯛꯇꯅꯤꯅ ꯗꯦꯂꯤꯗ ꯑꯗꯨꯝ ꯚꯤꯖꯤꯠ ꯇꯧꯗꯕ ꯒꯤꯒꯤꯅꯦ ꯑꯗꯨꯁꯨ ꯑꯩꯅ ꯐꯖꯅ ꯁꯨꯒꯦ ꯍꯥꯏꯕꯗꯨ ꯈꯟꯕ ꯀꯝꯄꯅꯤꯁꯨ ꯄ꯭ꯔꯣꯐꯤꯠ ꯐꯪꯅꯕ ꯑꯗꯨꯒꯤꯅꯦ
ꯌꯥꯝ ꯐꯩꯅꯦ ꯑꯗꯨ ꯅꯪꯗꯤ ꯂꯕꯨꯛ ꯌꯥꯝ ꯐꯩꯌꯦ ꯅꯪꯁꯦ ꯑꯁꯦꯡꯕ ꯃꯤ ꯑꯣꯏꯔꯝꯃꯤꯅꯦ
ꯗꯨꯃꯥꯏ ꯍꯥꯏꯅꯔꯗꯤ ꯏꯀꯥꯏꯕꯅꯥ ꯁꯤꯒꯤ ꯇꯧꯏ
ꯐ
ꯑꯪꯒꯤ ꯃꯔꯤꯗ ꯑꯩꯅ ꯇꯁꯦꯡꯕ ꯈꯟꯕ ꯃꯇꯝꯗꯗꯤ ꯅꯊꯤꯟ ꯊꯤꯒꯅꯤꯅ
ꯑꯁꯦꯡꯕ ꯍꯥꯏꯕꯅꯤ ꯑꯩꯁꯨ ꯀꯔꯤꯅꯣ ꯅꯪꯁꯦ ꯑꯁ
ꯁꯦꯡꯅ ꯍꯥꯏꯔꯗꯤ ꯊꯦꯡꯀ꯭ꯌꯨ ꯍꯥꯏ
ꯎ ꯍ ꯌꯦꯡꯁ ꯆꯠꯀꯗ꯭ꯔꯥ ꯊꯕ
ꯍꯣꯏ ꯆꯠꯀꯅꯤ
ꯎꯝ ꯀꯅꯥ ꯀꯅꯥꯕꯨ ꯕꯦꯠꯇꯤꯡ ꯇꯧꯕ꯭ꯔꯥ ꯉꯁꯤꯁꯨ ꯕꯦꯠꯇꯤꯡ ꯇꯧꯕ꯭ꯔꯥ
ꯇꯧꯗꯦ
ꯅꯍꯥꯟ ꯕ꯭ꯔꯥꯖꯤꯜ ꯕ꯭ꯔꯥꯖꯤꯜꯒ ꯖꯄꯥꯟꯒꯤꯗꯣ
ꯎꯝ
ꯈꯤꯇꯪ ꯕꯛꯀꯤꯒꯤ ꯐꯤꯠꯇꯤꯡ ꯇꯧꯕ꯭ꯔꯥ
ꯑꯩ ꯂꯣꯁ ꯇꯧꯔꯤꯅꯦ ꯐꯥꯏꯚ ꯍꯟꯗ꯭ꯔꯦꯠ ꯑꯩ ꯖꯄꯥꯟꯗ ꯁꯞꯄꯣꯔꯠ ꯇꯧ
ꯕꯀꯤꯒꯤꯔꯣ
ꯍꯣꯏ
ꯅꯪꯗꯤ ꯌꯥꯝ ꯄꯥꯡꯉꯤꯍꯦꯍ ꯑꯗꯨꯒꯨꯝꯕ ꯇꯤꯝ ꯁꯣꯟꯕꯗꯨ ꯕꯦꯇꯤꯡ ꯇꯧꯒꯅꯨꯕ ꯅꯪ ꯕꯦꯇꯤꯡ ꯇꯧꯒꯦ ꯍꯥꯏꯔꯗꯤ ꯈꯣ
ꯑꯩꯈꯣꯏꯗ ꯍꯥꯟꯅ ꯍꯥꯡꯉꯨꯕ ꯑꯩꯈꯣꯏꯗ ꯍꯥꯟꯅ ꯍꯥꯡꯉꯨ ꯍꯥꯏꯕꯗꯤ ꯅꯪꯗꯤ ꯇꯤꯝꯒꯤ ꯑꯗꯨ ꯐꯨꯠꯕꯣꯜ ꯅꯣꯂꯦꯖꯇꯣ ꯄꯥꯛ ꯂꯩꯇꯕꯅꯤꯅꯀꯣ
ꯍ
ꯈꯪꯉꯔꯣꯏ ꯑꯗꯣ ꯄꯪꯇꯥꯎ ꯇꯧꯒꯅꯨ ꯅꯪ ꯃꯥꯡꯒꯅꯤ ꯉꯁꯥꯏ ꯑꯩꯅ ꯆꯥꯇ꯭ꯔꯨꯛ ꯅꯉꯣꯟꯗ ꯀꯥꯞꯄꯗꯣ ꯑꯗꯨ ꯁꯤꯡꯈ꯭ꯔꯕꯣ ꯅꯪꯒꯤ ꯕꯦꯠꯇꯤꯡꯒꯤ
ꯁꯤꯡꯗ꯭ꯔꯤ ꯑꯩꯁꯤꯡ ꯑꯗꯨ ꯍꯟꯇꯤꯛ ꯌꯦꯡꯕ ꯃꯇꯝꯗ ꯑꯗꯨꯝ ꯃꯥꯕꯨ ꯍꯥꯏꯔꯒꯗꯤ ꯑꯃꯨꯛꯀ ꯇꯧꯁꯦ ꯍꯥꯏꯔꯒ ꯑꯗꯨꯝ
ꯑꯃꯨꯛ ꯑꯃꯨꯛ ꯄꯤꯔꯅꯨ ꯄꯤꯔꯅꯨ
ꯑꯩꯈꯣꯏ ꯂꯩꯃꯤꯕꯅꯦ
ꯑꯗꯨ ꯄꯤꯔꯅꯨꯕ ꯆ ꯆꯖꯄ ꯅꯤꯌꯣꯝ ꯁ ꯐꯣꯟꯕꯅꯦ ꯀꯔꯤꯒꯤ ꯅꯪꯒꯤ ꯖꯄꯥꯟꯗ ꯇꯧꯕꯅꯣ
ꯗꯠꯇꯨꯗ ꯋꯥꯟ ꯊꯥꯔꯇꯤ ꯄꯤ ꯑꯦꯝꯗ ꯂꯩꯌꯦꯀꯣ
ꯑꯩ ꯁꯥꯟꯅꯕ꯭ꯔꯥ ꯅꯪ ꯇꯧꯕ ꯅꯨꯄꯥꯗꯣ
ꯍꯣꯏ
ꯃꯥꯁꯨ ꯁꯅꯕ꯭ꯔꯥ
ꯐꯅꯥꯜꯗꯦ ꯕꯥꯅꯤ ꯦꯠꯇꯤꯡ ꯇꯧꯕ
ꯍ
ꯐꯥꯏꯚ ꯄꯤ ꯑꯦꯝꯗ ꯌꯨ ꯑꯦꯁ ꯑꯦꯒ ꯑꯗꯨ ꯀꯔꯤ ꯍꯥꯏꯔꯛꯑꯃꯤꯡꯁꯦ ꯌꯨ ꯑꯦꯁ ꯑꯤꯡ ꯣꯏꯅꯥꯏ ꯀꯕꯤ ꯌꯥ ꯈꯥ ꯍꯥꯏꯕ ꯌꯥꯅꯤ
ꯕꯁꯅꯤꯌꯥ ꯍꯥꯏꯕ꯭ꯔꯥ
ꯍꯣꯏ ꯁꯅ
ꯌꯨ ꯑꯦꯁ ꯀꯁꯨ ꯐꯖꯕꯅꯦ ꯃꯦꯠꯁꯇꯣ
ꯑꯣ ꯑꯃꯨꯛꯀ ꯂꯩꯒꯅꯦ ꯋꯥꯟ ꯊꯥꯔꯇꯤꯗ ꯌꯦꯡꯒꯔꯥ ꯀꯔꯤ ꯀꯔꯤ
ꯑꯩꯁꯦ ꯑꯁ ꯌꯦꯡꯅꯤꯡꯉꯦ ꯑꯗꯣ ꯇꯨꯝꯁꯨ ꯇꯨꯝꯅꯤꯡꯉꯦ
ꯁ ꯑꯩ ꯑꯩꯅ ꯉꯥꯏꯕꯁꯦ ꯑꯔꯖꯦꯟꯇꯤꯅꯥꯒ ꯄ꯭ꯔꯣꯇꯤꯀꯜ ꯃꯈꯣꯏ ꯑꯅꯤ ꯁꯟꯅꯕꯗꯨꯅꯤ ꯑꯩꯅ ꯄꯥꯝꯕꯗ
ꯄꯣꯔꯇꯨꯒꯥꯜꯗ ꯍꯦꯟꯅ ꯅꯨꯡꯁꯤꯕ꯭ꯔꯥ ꯑꯥꯔꯖꯦꯟꯇꯤꯅꯥꯗ ꯍꯦꯟꯅ ꯅꯨꯡꯁꯤꯕ꯭ꯔꯥ
ꯃꯈꯣꯏꯕꯨ ꯆꯞ ꯃꯅꯥꯏꯗ
ꯅꯠꯇꯦ ꯑꯩꯈꯣꯏ ꯑꯥꯔꯖꯦꯟꯇꯤꯅꯥꯁꯤꯡꯅꯗꯤ ꯈꯔ ꯍꯩꯌꯦꯩ ꯃꯣꯏꯒꯤ ꯅꯣꯏꯗꯤ ꯇꯝ ꯇꯤꯃꯣꯛ ꯂꯩꯌꯦꯕ
ꯑꯗꯨꯝ ꯅꯨꯡꯁꯤꯅ ꯆꯦꯟꯕꯨꯁꯨ ꯗꯦꯠ ꯐꯣꯔꯗ ꯂꯩꯌꯦ ꯑꯩꯅ ꯌꯦꯡꯅꯤꯡꯕꯁꯦ ꯔꯦꯅꯦꯂꯣꯒ ꯃꯦꯊꯤ ꯁꯨꯕꯗꯨ ꯃꯣꯏ ꯇꯤꯝ
ꯐꯔꯦ ꯑꯗꯨꯗꯤ ꯍꯝ ꯑꯩ ꯊꯕꯛ ꯆꯠꯀꯦ
ꯍꯣꯏ ꯑꯗꯨꯝ ꯐꯣꯡꯅꯁꯤꯦꯀꯣ ꯎ ꯎ